ꯍꯜꯂꯣ
ꯇꯥꯕꯔꯣ
ꯇꯥꯏ ꯇꯥꯏ
ꯍꯥꯥ
ꯒꯦꯝ ꯆꯪꯉꯛꯑꯣꯌꯦ
ꯑꯣ ꯁꯥꯎꯟꯗꯤ ꯇꯞ ꯇꯥꯏ ꯍꯥꯏ ꯁꯤꯗꯤ ꯅꯪ ꯅꯪꯁꯨ ꯒꯦꯝ ꯆꯪꯕ꯭ꯔꯣ
ꯆꯪꯉꯦ
ꯁꯥꯎꯟ ꯇꯞ ꯇꯥꯌꯦ
ꯑꯗꯨꯅꯦ ꯑꯩꯉꯣꯟꯗꯤ ꯍꯧꯅ ꯇꯥꯢꯌꯦ
ꯑꯥ ꯑꯩꯉꯣꯟꯗ ꯑꯃꯨꯛ
ꯅꯪꯂꯩꯊꯥꯞ ꯅꯪꯂꯩꯊꯕꯒꯤ ꯑꫭꯏꯔꯝꯕꯁꯨ ꯌꯥꯏ
ꯅꯠꯇꯦ ꯅꯠꯇꯦ ꯂꯩꯊꯕꯩ ꯅꯠꯇꯦ ꯉꯥꯟꯉꯥꯡꯑꫭꯅꯦ
ꯑꯩꯉꫭꯏꯗꯗꯤ ꯐꯥꯎꯔꫭꯏ
ꯎꯝ ꯇꯥꯞꯅ ꯇꯧ ꯂꯣꯏ ꯍꯧꯅ ꯇꯥꯕ꯭ꯔꫭ ꯑꯗꯨꯗ
ꯇꯥꯏꯌꯦ
ꯎꯝ ꯑꯃꯨꯛ ꯇꯥꯔꯦ ꯑꯩꯉꯣꯟ ꯑꯃꯨꯛ ꯑꯣꯀꯦ ꯑꯣꯀꯦ ꯑꯩ ꯆꯪꯉꯦ ꯑꯩ ꯆꯪꯉꯦ
ꯃꯉꯥꯟ ꯆꯪꯉꯛꯏꯌꯦ ꯃꯉꯥꯟ ꯌꯥꯎꯕꯔꫭ ꯍꯧꯖꯤꯛꯀꯤꯗꯣ ꯅꯪ ꯒꯦꯝ ꯆꯪꯂꯥꯛꯇꯨꯏꯔꫭ
ꯑꯩ ꯆꯪꯉꯥꯡꯏꯌꯦ
ꯅꯪ ꯆꯪꯉꯥꯡꯏꯌꯦ
ꯎꯝ
ꯑꯁ
ꯄꯤꯔꯛꯑꯣ ꯄꯤꯔꯛꯑꯣ
ꯑꯩꯅ ꯉꯥꯡꯕꯁꯦ ꯇꯥꯞꯅ ꯇꯥꯏꯌꯦꯕ
ꯍꯥꯥ
ꯑꯩꯅ ꯉꯥꯡꯕꯁꯦ ꯇꯥꯞꯅ ꯇꯥꯏꯌꯦꯕ
ꯇꯥꯏꯌꯦ ꯑꯦꯔꯄꯤꯁꯁ ꯊꯤꯟꯖꯤꯟꯕꯔ
ꯊꯤꯟꯗꯦꯍꯦ
ꯍꯧꯅ ꯇꯥꯔꯝꯕꯅꯦ ꯑꯃꯨꯛ ꯇꯥꯞꯅ ꯇꯥꯈꯔꯦ ꯏꯕꯥꯅꯤ ꯑꯃꯨꯛ ꯒꯦꯝ ꯆꯪꯁꯤꯟꯕꯒꯤ ꯑꫭꯏꯔꯝꯗꯨ ꯃꯥꯜꯂꯦ ꯑꯩꯅ ꯕꯤꯗꯤꯑꯣ ꯌꯦꯡꯉꯩꯗꯗꯤ ꯍꯧꯅ ꯇꯥꯏ
ꯑꯩꯉꯣꯟꯗꯥꯕꯨꯗꯤ ꯍꯧꯅꯕꯨꯗꯤ ꯇꯥꯕ
ꯇꯥꯕ꯭ꯔꯣ
ꯇꯥꯏ ꯇꯥꯏ ꯇꯥꯏ
ꯑꯣꯀꯦ ꯍꯧꯁꯦ ꯍꯧꯁꯦ ꯍꯧꯁꯦ ꯕꯥꯗ꯭ꯔ ꯃꯌꯥꯝ ꯋꯤ ꯑꯔ ꯔꯦꯗꯤ ꯅꯥꯎ
ꯀꯥꯅ ꯀꯥꯅꯅꫭ ꯁꯥꯟꯅꯗꯨꯏꯁꯦ
ꯃꫭꯏꯀꯨꯅꯦ ꯑꯩꯅꯦ ꯕꯥꯗ꯭ꯔ ꯁꫭꯅꯥꯟꯖꯤꯠꯅꯦ ꯆꯤꯡꯂꯦꯝꯕꯅꯦ ꯅꯪꯅꯦ ꯑꯥ
ꯒꯤꯌꯥꯟ ꯇꯁꯤꯜꯂꯛꯇ꯭ꯔꯀꫭ ꯇꯥꯕ꯭ꯔꯣ ꯇꯥꯕ꯭ꯔꯣ ꯀꯥꯏꯅ ꯑꯍꯨꯝ ꯍꯜꯂꯣ ꯇꯥꯕ꯭ꯔꯣ ꯑꯍꯨꯝ ꯀꯒꯥꯏꯗꯧꯏ ꯑꯁꯤꯗꯤ ꯔꯦꯟꯗꯝꯅꯦ
ꯔꯦꯟꯗꯝ ꯅꯠꯇꯦ
ꯁꯤ ꯔꯦꯟꯗꯝ ꯑꯣꯏꯗꯥꯏꯅꯦ ꯀꯩꯅꯣꯒꯤꯗꯣ
ꯃꯥ ꯁꯤ ꯇꯝ ꯇꯤꯝ ꯅꯠꯇꯦꯕ ꯀꯛꯊꯅꯕꯤꯅꯦꯕ ꯒꯟꯒꯦꯝꯅꯦꯕ
ꯑꯣ
ꯗꯥꯔ ꯇꯁꯔ ꯇꯁꯂ
ꯍꯣꯏ ꯆꯧ ꯆ
ꯁꯂꯦ ꯋꯥꯔꯤ ꯎ
ꯍꯣꯏꯅ ꯊ
ꯌꯦꯦꯅ ꯍꯥꯏꯕ ꯐꯣꯀꯂꯥꯎꯅꯦꯩꯅ ꯁꯥꯏꯟꯁ ꯈꯈ꯭ꯔꯥꯏ ꯌꯥ ꯀꯣꯈꯂꯥꯎꯅꯦ ꯁꯥꯏꯡꯈ꯭ꯔꯥꯏ ꯌꯥꯏ ꯀꯣꯔꯣ
ꯌꯥꯏꯗꯨꯕꯨ ꯁꯥꯏꯌꯦ
ꯇꯁ ꯐꯔꯤ ꯊꯥꯎꯅꯤ ꯀꯣ ꯂꯥꯛ ꯐꯒꯤ ꯇꯧꯕꯅꯦ ꯕꯗꯔ ꯅꯪ ꯌꯦ ꯇꯥꯔꯣ ꯇꯧꯅꯦꯍꯌꯦꯡ ꯪꯁꯨ ꯂꯥꯏ ꯑꯣ
ꯑꯥ
ꯍꯨꯏꯔꯦꯟꯦ ꯀꯨꯏꯔꯦꯟꯦ ꯀ꯭ꯋꯥꯏ ꯃꯀꯣꯛ ꯆꯥꯛꯄꯅꯤ ꯁꯤꯅꯦꯕꯕꯥꯠꯤꯗ꯭ꯔꯕꯣ ꯏ
ꯑꯣꯀꯦ ꯇꯥꯔꯦ ꯄꯨꯡꯀꯥꯡ ꯍꯥꯡꯉꯒ ꯍꯣꯠꯅꯖ ꯑꯩꯁꯨ ꯄꯨꯡꯉꯥꯡ ꯍꯥꯡꯉꯒꯦ ꯃꯖꯔ
ꯑꯣꯏꯅꯦ
ꯑꯈꯣꯏꯗꯤ ꯏꯕꯣ ꯋꯥꯉꯅꯤꯉꯥꯏ ꯂꯩꯇꯗꯅ ꯐꯨꯠꯕꯣꯜꯁꯦ ꯊꯥꯔꯦꯗꯅ ꯄꯕ ꯃꯦꯁꯌꯥ ꯑꯗꯨꯒ ꯀꯃꯦꯟꯇ꯭ꯔꯤ ꯇꯧꯕꯅꯤ ꯇꯧꯈꯥꯏ ꯍꯥꯏꯕꯅꯤ ꯑꯁ ꯅꯦꯃꯥꯔꯅ ꯀꯥꯎꯁꯟꯈ꯭ꯔꯦ ꯅꯝꯕꯔ ꯏꯂꯚꯦꯟ ꯀꯥꯎꯁꯟꯈ꯭ꯔꯦ ꯈꯣꯠꯀ꯭ꯔꯦ ꯀꯥꯏꯗꯅ ꯃꯤ ꯑꯃꯅ ꯁꯨꯝ ꯉꯥꯡꯉꯒ
ꯝ
ꯋꯥꯔꯤꯁꯤꯦ ꯂꯩꯁꯜꯂꯛꯇ꯭ꯔ ꯍꯥꯏꯇꯥꯔꯦ
ꯄꯣꯠꯇꯣ ꯃꯤꯅꯤꯠ ꯆꯍꯨꯝ ꯁꯥꯟꯅꯕꯋꯥꯣꯏꯗꯤ ꯀꯅ ꯌꯥꯅꯤ
ꯑ ꯑꯗꯨ ꯀ
ꯍꯣꯏ ꯅꯣꯏ ꯀꯟꯇ꯭ꯔꯣꯁꯤꯗꯤꯌꯦ ꯂꯋꯥꯏꯗ ꯂꯥꯛꯏꯁꯦ ꯀꯟꯗꯗꯣꯏꯅꯣ ꯑꯦ
ꯎꯝ ꯎ
ꯑ
ꯑꯣ
ꯑꯗꯨꯗꯗ꯭ꯔꯦ ꯁꯦꯂ ꯁꯦꯂꯦ ꯁꯤꯗꯤ
ꯑꯣ ꯎꯝ ꯎꯝ ꯁꯤ ꯂꯩꯒꯅꯁꯦ
ꯌꯥ ꯊꯤ ꯁꯥꯥꯔꯦꯦ
ꯁꯤꯉ ꯌꯦꯃꯤꯕꯀꯣ
ꯃꯣꯏꯁꯤ ꯑꯦꯝꯐꯣꯔ ꯑꯣꯏꯔ ꯄꯥꯏꯅꯈ꯭ꯔꯦꯅꯦ ꯑꯦꯛ ꯀꯦꯁꯦ
ꯑ
ꯏꯀꯦ ꯌꯥꯝ ꯊꯤ ꯍꯥꯏꯁꯤꯗꯤ ꯌꯥꯗꯦ
ꯎꯄꯥꯥꯏ
ꯀꯅꯔꯣ ꯁꯤꯗꯤꯔꯔꯣꯏ ꯑꯍ ꯀꯩꯅꯤ ꯍꯣꯏ ꯌꯨꯝ ꯃꯊꯛꯇ ꯃꯤ ꯂꯩꯃꯦ ꯑꯩ ꯁꯋꯥꯔ ꯑꯃ ꯇꯥꯗ꯭ꯔꯦ
ꯕꯦꯔꯥꯅꯦꯍꯦ ꯑꯩꯈꯣꯏ ꯕꯗꯔꯒꯤ ꯑꯩꯈꯣꯏ ꯄꯇꯥꯏ ꯕꯔꯥꯅꯤ ꯎ
ꯑꯩꯁꯦ ꯐꯒꯤ ꯃꯥꯂ ꯃꯥꯅꯤ ꯃꯥꯅ ꯑꯣ ꯄꯥꯏꯅꯕ ꯌꯥꯎꯋꯦ ꯑꯩꯁ
ꯣꯔ
ꯀꯥꯏꯗꯅꯣ ꯑꯣ ꯁꯔꯦ ꯁꯔꯦ ꯌꯥꯔꯦ ꯌꯥꯝ ꯊꯤꯅ ꯆꯥꯔꯛꯂꯦ ꯁꯤꯗꯤ ꯌꯥꯗ꯭ꯔꯦ
ꯀꯩꯅ ꯇꯁꯤꯕꯣ ꯀꯅ ꯑ ꯑꯗꯨꯝ ꯄꯨꯁꯂꯂꯑꯌꯦ ꯏ ꯋꯥ ꯑ ꯁꯞꯁ ꯂꯩꯌꯦ ꯀꯣꯏ ꯗ ꯎ ꯎ ꯎ ꯎꯝ ꯎ
ꯍ
ꯏꯅꯦꯕꯊꯥ ꯑꯁ ꯇꯧꯕꯝꯁꯤꯗ ꯑ
ꯃꯤ ꯆꯥꯔꯦ ꯁꯛꯊꯨꯒꯤ ꯃꯤꯅꯤ
ꯍ
ꯅꯨꯡꯉꯥꯏ ꯑꯃꯅ ꯁꯦꯠꯂꯛꯏꯁꯤꯕꯣ
ꯎꯝ
ꯀꯔꯤꯅꯣꯅꯦ ꯇꯧꯔꯤꯁꯤꯕꯨ ꯂꯨꯒꯗꯧꯔꯤꯗ
ꯆꯣꯡꯖꯟꯒꯦꯗꯅ ꯅꯃꯥꯏꯃꯠ
ꯎꯝ ꯈꯣꯏ ꯃꯉꯥꯔ ꯁꯥꯅꯩꯖꯦ ꯅꯃꯥꯏꯃꯊꯨꯒꯤ ꯁꯤꯗꯤ
ꯏ ꯃꯩꯃ ꯏꯄꯣ ꯀꯥꯄꯤ
ꯏ ꯆꯞꯄꯤꯅꯦ
ꯑ ꯃꯤꯅꯤꯠ ꯍꯦꯟꯂꯦꯍꯦ ꯏꯅꯥꯎ ꯃꯤꯅꯤ ꯍꯦꯜꯂꯦ ꯃꯤꯅꯤꯠ ꯍꯦꯜꯂꯦ ꯕꯥꯗꯔ
ꯇꯧꯔꯛꯀꯦ ꯕꯥꯗꯔ
ꯑ
ꯑꯣ